ꯑꯣ ꯍꯜꯂꯣ ꯐꯖꯕꯤ
ꯇꯥꯕ꯭ꯔꯣ
ꯇꯥꯏꯌꯦ
ꯊꯣꯏꯕꯤ
ꯍꯥꯎ ꯐꯖꯕꯤ
ꯀꯩꯇꯧꯔꯤꯒꯦ
ꯑꯩꯔꯣ
ꯍꯥꯏ ꯁꯨꯃꯤꯔ ꯍꯧꯖꯤꯛꯅ ꯅꯪ ꯉꯥꯎꯔꯕ꯭ꯔꯣ
ꯑ ꯑꯩꯗꯤ ꯀꯣ ꯑꯩꯗꯤ ꯌꯥꯝ ꯑꯩꯗꯤ ꯀꯨꯜ ꯃꯦꯟꯅꯦ
ꯑꯣ ꯀꯨꯝꯃꯦꯅꯦ ꯑꯗꯨ ꯅꯪꯅ ꯑꯩꯉꯣꯟꯗ ꯍꯥꯏꯈ꯭ꯔꯦꯀꯣ ꯅꯪ ꯕꯦꯡꯒ꯭ꯂꯣꯔꯗ ꯂꯩ ꯍꯥꯏꯈ꯭ꯔꯦꯀꯣ
ꯑꯩꯕꯦꯡꯒ ꯕꯦꯡꯒ꯭ꯂꯣꯔꯗ ꯂꯩ
ꯕ꯭ꯂ ꯇꯁꯨꯨꯏ ꯌꯥꯗꯦ
ꯎꯝ ꯑꯗꯣ ꯑꯩꯈꯣꯏꯗꯤꯀꯣ ꯕꯦꯡꯒ꯭ꯂꯣꯔꯗꯤꯀꯣ ꯌꯥꯝꯅ ꯍꯣꯠ ꯑꯣꯏ ꯑꯗꯨꯒꯤ ꯁ꯭ꯋꯤꯃꯤꯡ ꯇꯧꯕꯅꯦ
ꯑꯣ ꯑꯗꯨꯅꯦ ꯆꯨꯝꯃꯦ ꯆꯨꯝꯃꯦ
ꯎꯝ ꯑꯩꯈꯣꯏꯗꯤ ꯅꯨꯡꯉꯥꯏꯔꯦꯀꯣ ꯅꯪꯗꯤ ꯅꯨꯡꯉꯥꯏꯇꯕ꯭ꯔꯥ
ꯅꯠꯇꯦ ꯑꯩꯗꯤ ꯅꯨꯡꯉꯥꯏꯔꯦ ꯑꯩꯁꯨ
ꯑꯗꯨꯅ ꯅꯪꯗꯤ ꯑꯥ ꯑꯥ ꯅꯪꯗꯤ ꯀꯩꯝꯇ ꯆꯠꯇꯕ꯭ꯔꯣ ꯀꯣꯏ ꯀꯣꯏꯗꯕ꯭ꯔꯣ ꯅꯪꯗꯤ
ꯀꯔꯤ
ꯅꯪꯗꯤ ꯀꯣꯏꯕ ꯆꯠꯇꯕ꯭ꯔꯣ
ꯆꯠꯇꯦ
ꯆꯠꯂꯣ
ꯑꯩ ꯆꯠꯅꯤꯡꯗꯦ
ꯑꯦ ꯀꯩ ꯅꯪꯒꯤ ꯅꯨꯄꯥꯅ ꯌꯥꯗꯕ꯭ꯔꯣ
ꯍꯣꯏ
ꯑꯣ ꯑꯗꯣ ꯅꯪꯗꯤ ꯑꯥꯝ ꯀꯔꯤꯅ ꯀꯔꯤ ꯐꯦꯚꯣꯔꯥꯏꯠ ꯐ꯭ꯔꯨꯏꯠꯁ ꯑꯣꯏꯒꯦ
ꯐ꯭ꯔꯨꯠꯁ ꯗꯤ
ꯑꯥ
ꯑꯩꯗꯨ ꯍꯦꯒ꯭ꯔꯨ ꯑꯗꯨ ꯍꯩꯅꯨ ꯄꯥꯝꯃꯦ
ꯑꯣ ꯌꯥꯝ ꯍꯥꯎꯕ ꯄꯣꯠꯅꯦ ꯍꯧꯋꯦ ꯑꯩꯁꯨ ꯍꯩꯅꯧ ꯌꯥꯝ ꯄꯥꯝꯃꯦ
ꯍꯣꯏ ꯑꯩꯁꯨ ꯍꯩꯅꯣꯗꯤ ꯐꯦꯕꯣꯔꯦꯠꯅꯦ ꯍꯣꯏ ꯌꯥꯝꯅ ꯌꯥꯝ ꯆꯥꯎꯋꯦ
ꯑꯥ ꯑꯗꯨ ꯅꯪ ꯑꯩꯒ ꯁꯦꯝ ꯑꯣꯏꯔꯦꯀꯣ ꯂꯣꯏꯅ
ꯍꯣꯏ ꯆꯃꯤꯃꯦ
ꯑꯗ ꯂꯥꯏꯅ ꯊꯥꯔꯛꯑꯦꯀꯣ
ꯍꯣꯏ ꯍꯣꯏ
ꯑꯗꯨꯗꯤ ꯑꯩꯈꯣꯏꯅꯤꯁꯦ ꯁꯦꯝ ꯑꯣꯏꯔꯦ ꯍꯥꯏꯌꯦꯀꯣ ꯑꯩꯈꯣꯏꯅꯤ ꯀꯣꯏꯅꯧ ꯍꯥꯏꯔꯦ ꯂꯥꯏꯅ
ꯍꯣꯏ ꯍꯣꯏ
ꯍꯧꯇꯤ ꯑꯩꯈꯣꯏꯅꯤ ꯂꯦꯁꯕꯦꯟ ꯇꯥꯔꯦꯀꯣ
ꯅꯠꯇꯦ ꯑꯩꯗꯤ ꯇꯥꯅꯤꯡꯗꯦ ꯍꯩꯈꯨꯅꯨ ꯍꯥꯏꯗꯤ ꯍꯥꯏꯗꯤ ꯌꯥ ꯗꯣ ꯍ
ꯑꯩꯈꯣꯏꯅꯤ ꯁꯦꯝ ꯑꯣꯏꯔꯦ ꯂꯣꯏꯅ ꯍꯥꯏꯒꯦ ꯈꯨꯗꯤꯡꯗ
ꯑ ꯑꯗꯨꯗꯤ ꯑꯩꯗꯤ ꯂꯤꯦꯁꯕꯦꯟ ꯑꯣꯏꯅꯤꯡꯟꯗꯦ
ꯎ
ꯆꯤꯡꯕ꯭ꯔꯧ
ꯆꯨꯝꯨꯝꯗꯦ
ꯀꯔꯤꯅꯣ
ꯅꯪ ꯂꯦꯁꯤꯗ ꯄꯥꯝꯃꯦꯀꯣ ꯎꯝ ꯎꯝ
ꯑꯗꯨ ꯅꯪ ꯅꯪꯅ ꯅꯪꯒꯤ ꯅꯨꯄꯥꯗꯤ ꯍꯧꯖꯤꯛ ꯀꯩꯗ ꯂꯩꯔꯦ
ꯑꯩꯒꯤꯗ ꯄꯥꯔꯣ ꯃꯥꯁꯨ ꯑꯩꯒꯤ ꯏ ꯅꯥꯛꯇ ꯀꯣ ꯑꯃꯁꯨ ꯕꯦꯡꯒ꯭ꯂꯣꯔꯗ ꯂꯩꯌꯦ ꯑꯩꯒꯤ ꯅꯨꯄꯥꯗꯤꯀꯣ ꯑ ꯃꯤꯗꯣ ꯌꯥꯝ ꯌꯥꯝ ꯆꯥꯎꯋꯦ ꯃꯁꯛ ꯌꯥꯝ ꯐꯖꯩꯌꯦ
ꯍꯣꯏ ꯃꯥꯜꯂꯦ ꯏꯁꯀꯤꯟ ꯀꯂꯔꯗꯤ
ꯏꯁꯀꯤꯟꯂꯣ ꯏꯁꯀꯤꯟꯗꯤ ꯑꯉꯧꯕꯅꯦ ꯑꯩꯗꯤ ꯑꯃꯨꯕ ꯀꯣꯏꯗ
ꯑꯣ
ꯑꯩꯗꯤ ꯌꯥꯝ ꯉꯧꯋꯦꯕꯀꯣ ꯑꯗꯨꯅ ꯑꯩꯒꯤ ꯅꯨꯄꯥꯁꯨ ꯉꯧꯕ ꯀꯣꯏ
ꯑꯣ ꯐꯔꯦ ꯐꯔꯦ
ꯑꯩꯠꯇꯤꯐꯥꯏꯠ ꯑꯩꯠꯇꯤꯐꯥꯏꯠ ꯒꯔꯜꯅꯦ
ꯍ ꯍꯣꯏ ꯑꯣ ꯅꯈꯨꯏꯗꯤ ꯔꯦꯟꯗ ꯂꯩꯔꯝꯃꯅꯤ
ꯑꯥ ꯑꯩꯈꯣꯏ ꯔꯦꯟꯁꯨ ꯂꯩꯌꯦꯕꯀꯣ ꯑꯩꯈꯣꯏꯗꯤ ꯌꯨꯝꯁꯨ ꯂꯩꯌꯦ
ꯑꯣ
ꯑꯩꯈꯣꯏꯗꯤ ꯃꯌꯥꯝ ꯂꯩꯌꯦ ꯑꯩ ꯄꯩꯁꯥ ꯄꯥꯏꯕꯤꯅꯦ
ꯐꯔꯦ ꯐꯔꯦ ꯑꯗꯨꯗꯤ ꯅꯪ ꯄꯩꯁꯥ ꯂꯩꯔꯗꯤ ꯑꯩꯉꯣꯟꯗꯁꯨ ꯁꯦꯟ ꯇꯣꯛ ꯄꯕꯤꯌ
ꯅꯪꯉꯣꯟꯗꯁꯨ ꯁꯦꯟ ꯇꯧꯕꯤꯒꯦ ꯇꯧꯕꯤꯒꯦ ꯑꯗꯣ ꯑꯩꯗꯤꯀꯣ ꯑꯥ ꯍꯥꯏꯗꯤ ꯃꯁꯛ ꯊꯤꯕ ꯃꯤꯗ ꯁꯦꯟ ꯇꯧꯗꯦꯀꯣ
ꯍꯣꯏ
ꯑꯗꯨꯗꯤ ꯅꯪ ꯁꯛ ꯊꯤꯔꯦꯀꯣ
ꯍꯣꯏ
ꯁꯦꯟ ꯇꯧꯕ ꯌꯥꯗ꯭ꯔꯦꯀꯣ ꯑꯗꯨꯗꯤ
ꯀꯩꯅꯣ
ꯑꯩꯗꯣ
ꯍꯣꯏ
ꯃꯁꯛ ꯊꯤꯕ ꯃꯤꯗꯅꯦ
ꯑꯩꯗꯤ ꯃꯁꯥ ꯊꯤꯗꯦꯀꯣ ꯅꯪꯅ ꯑꯩꯕꯨ ꯃꯁꯥꯛ꯫ ꯊꯤ ꯍꯥꯏꯀꯣ ꯅꯝꯕꯨ ꯐꯨꯕꯤꯒꯦꯅ ꯅꯥꯏꯈꯣ꯫
ꯑꯩꯒꯤ ꯄꯩꯁꯥꯅꯀꯣ꯫ ꯅꯪꯗꯣ꯫
ꯑꯥ꯫
ꯄꯥꯝꯗꯦ ꯍꯥꯏꯌꯦ꯫
ꯑꯩꯗꯤ ꯄꯥꯝꯃꯦ꯫
ꯑꯩꯒꯤ ꯄꯩꯁꯥꯒ ꯍꯥꯏꯔꯣ ꯋꯥꯔꯤ ꯁꯥꯟꯅꯔꯣ꯫
ꯑꯗꯨ ꯅꯪꯒꯤ ꯌꯨꯝꯗ꯫ ꯎꯝ ꯍꯨꯏ ꯂꯥꯏꯕ꯭ꯔꯣ ꯍꯨꯏꯗꯣꯟ ꯂꯥꯏꯕ꯭ꯔꯣ ꯍꯨꯏꯗꯣꯟ ꯍꯨꯏ꯫ ꯒꯨꯝꯕ ꯂꯩꯕ꯭ꯔꯣ꯫
ꯑꯥ ꯂꯩꯑ ꯍꯧꯗꯣꯡꯁꯨ ꯂꯩꯑꯦ ꯍꯨꯏꯁꯨ ꯂꯩꯑꯦ꯫
ꯇꯦꯅꯋꯥꯗꯤ꯫
ꯍꯥꯥ꯫ ꯇꯦꯅꯋꯥꯁꯨ ꯂꯩꯑ ꯄꯤꯀꯣꯛꯁꯨ ꯂꯩꯌꯦ ꯑꯗꯨꯒ꯫ ꯍꯥꯃꯦꯡꯀꯣ ꯁꯖꯤꯁꯨ ꯂꯩꯌꯦ꯫ ꯑ ꯂꯤꯟ ꯁ꯭ꯅꯦꯛꯁꯨ ꯂꯩꯌꯦ ꯑꯥ꯫ ꯇꯥꯏꯒꯔꯁꯨ ꯂꯩꯌꯦ꯫
ꯑꯥ ꯅꯪ ꯃꯆꯤꯟ ꯊꯤ꯫
ꯇꯥꯏꯒꯔꯁꯨ ꯂꯩ ꯍꯥꯏ ꯑꯗꯨꯗꯤ ꯅꯪ ꯅꯒꯤ ꯌꯨꯝꯗꯣ ꯖꯨꯔꯥ꯫
ꯅꯣꯛꯀꯅꯨ꯫
ꯅꯠꯇꯦ ꯅꯠꯇꯦ ꯑꯩꯒꯤ ꯌꯨꯝꯗꯤ꯫ ꯀꯣ ꯄꯩꯁꯥ ꯄꯥꯏꯕ ꯑꯩꯗꯤ ꯌꯨꯝꯗꯤ ꯇꯦꯝꯄꯜꯅꯦ꯫
ꯅꯪ ꯆꯤꯟ ꯊꯤꯚꯤꯀꯣ꯫
ꯑꯩꯆ ꯑꯩ ꯆꯤꯟ ꯊꯤꯗꯦꯀꯣ ꯑꯩꯒꯤ ꯌꯨꯝꯗꯤꯀꯣ ꯇꯦꯝꯄꯜꯅꯦ꯫ ꯅꯠꯇꯦ ꯍꯥꯏꯒꯅꯨ ꯑꯗꯨꯃꯥꯏꯅ꯫ ꯑꯩꯈꯣꯏꯒꯤꯗꯤꯀꯣ꯫
ꯇꯥꯏꯒꯔ ꯂꯥꯏꯌꯦ ꯍꯥꯏꯌꯦꯅ꯫
ꯇꯥꯏꯒꯔꯗꯣꯀꯣ ꯑꯩꯈꯣꯏ ꯀꯩ ꯍꯥꯏꯅꯤ꯫ ꯑ ꯌꯣꯛꯑꯦ ꯑꯩꯈꯣꯏ ꯇꯥꯏꯒꯔꯗꯣ ꯑꯩꯈꯣꯏ ꯍꯨꯏ ꯍꯧꯗꯣꯡꯗꯣ꯫ ꯑꯗꯨꯒ ꯆꯞ ꯃꯥꯟꯅꯅ ꯄ꯭ꯂꯦꯁ ꯑꯃꯗꯨꯗ ꯊꯝꯃꯤꯟꯅꯩ꯫
ꯑꯣ ꯐꯔꯦ ꯐꯔꯦ꯫
ꯑꯩꯗꯤ ꯌꯥꯝ ꯍꯩꯕꯅꯦ ꯅꯪꯁꯨ ꯂꯣꯏꯔꯣ ꯑꯃ꯫
ꯅꯇꯦ ꯑꯩ ꯑꯩ ꯄꯝꯗꯦ ꯌꯔꯦ ꯅꯪ꯫ ꯅꯪ ꯊꯤꯔꯣꯀꯣ꯫
ꯌꯥꯗꯦꯀꯣ ꯅꯪ ꯅꯪ ꯅꯪ ꯅꯪꯁꯨ ꯂꯣꯏꯌꯨꯀꯣ꯫
ꯎꯝ ꯌꯥꯔꯦ ꯌꯥꯔꯦ ꯑꯩꯗꯤ ꯄꯥꯝꯗꯦ꯫ ꯑꯗꯨ ꯑꯩꯅ ꯅꯪꯉꯣꯟꯗ ꯑ ꯀꯣꯏꯁꯟ ꯑꯃ ꯍꯪ ꯍꯥꯏ ꯍꯥꯏꯒꯦꯀꯣ꯫
ꯍꯪꯉꯣꯀꯣ
ꯎꯝ ꯅꯪ ꯑꯩꯕꯨ ꯅꯨꯡ ꯃꯇꯪꯒꯤ ꯅꯨꯡꯁꯤꯕ ꯅꯨꯡꯁꯤꯕꯤꯔꯒꯦ꯫
ꯅꯨꯡꯁꯤꯕꯤꯔꯒꯦ꯫
ꯍꯣꯏ ꯅꯪ ꯅꯠꯇꯦ ꯅꯠꯇꯦ ꯑꯩꯕꯨ ꯅꯪꯅ ꯅꯣꯡ꯫ ꯃꯇꯥꯡꯒꯤ ꯅꯨꯡꯁꯤꯕꯤꯔꯦ ꯅꯨꯡꯁꯤꯕꯤꯔꯦ ꯎꯝ꯫
ꯑꯥ ꯅꯨꯡꯁꯤꯕꯤꯔꯦ ꯑꯩꯅ ꯅꯪꯕꯨ ꯅꯣꯡꯃꯇꯪ꯫ ꯅꯨꯡꯁꯤꯕꯤꯒꯦ
ꯅꯨꯡꯁꯤꯕꯤꯒꯦ ꯑꯗꯨꯅꯪ ꯅꯪꯁꯤꯁꯨ ꯇ꯭ꯔꯁ ꯇꯧꯕ꯭ꯔꯥ꯫
ꯑ ꯑꯩꯖꯨ ꯊ꯭ꯔꯁ ꯇꯧꯋꯦ꯫
ꯁꯤꯁꯨ ꯊꯖꯠ
ꯑ ꯁꯤꯁꯨ ꯊꯥꯖꯩꯌꯦ꯫
ꯎꯝ ꯐꯔꯦ ꯐꯔꯦ ꯑꯗꯨꯗꯤ ꯑꯩ ꯑꯩꯗꯤ ꯅꯣꯡꯃꯥꯒꯤ ꯑꯩ ꯅꯣꯡꯃꯥꯒꯤ ꯅꯨ ꯅꯨꯡꯁꯤꯕꯗꯤ ꯊꯥꯖꯗꯦꯀꯣ ꯑꯩꯗꯤ
ꯑꯥ ꯑꯥ ꯊꯥꯖꯧꯑꯣ ꯅ ꯅꯣꯡꯃꯒꯤ ꯅꯨꯡꯁꯤꯕꯗꯤꯀꯣ ꯑ ꯌꯥꯝꯅ ꯅꯨꯡꯁꯤꯕꯅꯦ꯫ ꯅꯪꯒꯅꯦ ꯑꯩꯒꯅꯤ ꯑꯗꯨꯝ ꯅꯨꯡꯁꯤꯅꯗꯣꯏꯅꯦ ꯅꯣꯡꯃꯒꯤ ꯅꯨꯡꯁꯤꯔꯗꯤ
ꯍꯣꯏ ꯍꯣꯏ ꯑꯗꯨꯁꯨꯆꯨꯝꯃꯦ꯫
ꯑꯗꯨꯗꯤ ꯅꯪ ꯂꯩꯁꯦꯟ ꯄꯥꯝꯃꯦꯀꯣ꯫ ꯌꯥꯗꯦ ꯀꯣ ꯑꯗꯨꯗꯤ
ꯑꯣ ꯑꯩ ꯑ ꯑꯉꯣꯟꯗ ꯄꯩꯁꯥ ꯊꯤꯔꯣ ꯑꯗꯨꯗꯤ ꯌꯥꯔꯦ꯫
ꯀꯔꯤ ꯑꯥ ꯑꯩ ꯅꯪꯕꯨ ꯄꯥꯝꯗꯦ ꯑꯩ ꯑꯩꯒꯤ ꯂꯦꯁꯕꯦꯟꯅ ꯀꯣ꯫
ꯎꯝ
ꯑꯩꯒꯤ ꯋꯥꯈꯟꯅꯀꯣ ꯅꯪꯗꯨ ꯀꯣꯏꯒꯦ ꯍꯩꯌꯦ ꯅꯨꯡꯁꯤꯅꯁꯦ ꯍꯌꯦ꯫
ꯑꯥ ꯑꯥ ꯌꯥꯔꯦ ꯑꯗꯨꯗꯤ꯫
ꯑꯗꯨꯗꯤ ꯀꯣꯏꯔꯣꯀꯣ ꯑꯩꯒꯤ ꯋꯥꯈꯜꯒ꯫
ꯎꯝ
ꯑꯗꯨ ꯅꯪꯗꯤ ꯀꯩ ꯀꯂꯔ ꯄꯥꯝꯃꯤ꯫
ꯀꯂꯔꯗꯤ ꯑꯩꯗꯤ ꯎꯝ ꯔꯦꯠ ꯋꯥꯏꯟꯒꯨꯝꯕꯁꯨ ꯄꯥꯝꯃꯦ
ꯑꯥ ꯑꯩꯗꯤ ꯔꯦꯠꯀ ꯕ꯭ꯂꯨꯒ ꯄꯥꯝꯃꯦ꯫
ꯑꯣ ꯕ꯭ꯂꯨ ꯕ꯭ꯂꯨ ꯕ꯭ꯂꯨꯗꯤ ꯀꯩ ꯃꯆꯨꯅꯣ ꯕ꯭ꯂꯨ ꯗꯠꯔꯥ꯫ ꯏꯁ꯭ꯀꯥꯏ ꯕ꯭ꯂꯨꯔꯥ꯫ ꯑꯣ ꯑꯩꯁꯨ ꯕ꯭ꯂꯨꯗꯁꯨ ꯄꯥꯝꯃꯦ ꯅꯦꯚꯤ ꯕ꯭ꯂꯨ ꯄꯥꯝꯃꯦꯀꯣ꯫
ꯑꯥ ꯍꯣꯏ ꯑꯗꯨ ꯐꯖꯔꯦꯀꯣ꯫
ꯑꯃꯨꯕꯥꯁꯨ ꯄꯥꯝꯃꯦ ꯑꯩꯗꯤ꯫
ꯑꯃꯨꯕꯁꯨ ꯐꯣꯔꯃꯦꯜ ꯑꯣꯏꯀꯣ ꯐꯖꯔꯦꯀꯣ꯫
ꯍꯣꯏ
ꯑꯗꯣ ꯅꯪꯗꯤ ꯑ ꯀꯩ ꯀꯥꯏ ꯍꯌꯦꯡꯀꯣ ꯅꯪꯗꯤ ꯌꯥꯝ ꯋꯥꯡꯕ꯭ꯔꯣ ꯌꯥꯝ ꯆꯥꯎ ꯄꯤꯛꯄ꯭ꯔꯣ ꯅꯪꯁꯦ
ꯑꯩꯒꯤ ꯍꯥꯏꯗꯤ
ꯅꯪꯒꯤ ꯍꯥꯏꯠ ꯑꯥ
ꯌꯥꯝ ꯌꯥꯝ ꯅꯛꯄꯤꯒꯦ ꯌꯥꯝꯅ ꯄꯤꯒꯦꯁꯨ ꯅꯠꯇꯦ ꯑꯗꯨ ꯌꯥꯝꯅ ꯆꯥꯎꯋꯦꯁꯨ ꯅꯠꯇꯦ ꯐꯠꯇꯦ ꯑꯗꯨꯗꯤ ꯑꯩꯗꯤ ꯐꯥꯏꯚ ꯐꯥꯏꯚ ꯄꯣꯏꯟ ꯇꯨ ꯐꯥꯏꯚ ꯄꯣꯏꯟ ꯊ꯭ꯔꯤ ꯂꯌꯦ ꯐꯥꯏꯚ ꯄꯣꯏꯟ ꯊ꯭ꯔꯤ ꯂꯌꯦꯀꯣ ꯉꯥꯟꯗꯤꯌꯦ
ꯑꯩꯗꯤ ꯁꯤꯛꯁ ꯋꯥꯡꯉꯦ
ꯑꯣ ꯅꯗꯤ ꯌꯥꯝꯅ ꯇꯣꯛꯍꯦ ꯌꯥꯗꯦ ꯌꯥꯗꯦ ꯑꯩ ꯅꯪꯉꯣꯟꯗ ꯀꯤ
ꯑꯩꯅ ꯑꯩꯅꯅꯦ ꯁꯞꯄꯣꯔꯠ ꯇꯧꯕꯤꯗꯣꯏꯅꯦ ꯀꯤꯒꯅꯨ ꯑꯩꯕꯨ ꯑꯗꯨ ꯅꯪꯒꯤ ꯅꯥꯇꯣꯟꯗꯣ ꯑꯩꯒꯤ ꯅꯨꯄꯥꯒꯤ ꯍꯥꯏꯠꯂꯣ ꯃꯥꯗꯤꯀꯣ ꯁꯤꯛꯁ ꯄꯣꯏꯟ ꯇꯨ ꯋꯥꯡꯉꯤ
ꯑꯗꯨꯗꯤ ꯐꯔꯦ
ꯑꯥ ꯐꯖꯗ꯭ꯔꯥ
ꯎꯝ ꯐꯖꯩꯌꯦ
ꯑꯗꯨ ꯅꯪꯗꯤ ꯅꯪꯒꯤ ꯅꯥꯇꯣꯟꯗꯣ
ꯎꯝ
ꯀꯌꯥꯝ ꯁꯥꯡꯉꯦ ꯎꯝ
ꯅꯇꯣꯝꯗꯤ ꯀꯩꯅꯣ
ꯅꯪꯒꯤ ꯅꯣꯠꯁ ꯌꯥꯝꯌꯥꯝ ꯂꯣꯡ ꯇꯧꯋꯦ
ꯅꯪ ꯑꯗꯨꯗꯤ ꯑꯩꯗꯤꯁꯨ ꯀꯩꯅꯣ ꯃꯦꯖꯔ ꯇꯧꯗꯦ
ꯃꯦꯖꯔ ꯇꯧꯔꯁꯇꯃꯤꯇꯔ ꯀꯦꯜꯁꯥꯡꯒꯦ
ꯑ ꯑꯗꯨꯗꯤ ꯇꯂꯦ ꯀꯣ
ꯎꯝ ꯑꯩꯒꯤꯗꯤꯀꯣ
ꯍꯣꯏ
ꯑꯩꯒꯤ ꯅꯣꯠꯁꯀꯤ ꯕ꯭ꯔꯦꯠꯇꯣ ꯑꯄꯥꯛꯄꯨꯗꯤꯀꯣ ꯊ꯭ꯔꯤ ꯄꯥꯛꯑꯦ ꯊ꯭ꯔꯤ ꯁꯦꯟꯇꯤꯃꯤꯇꯔ
ꯑꯗ
ꯑꯗꯨꯒꯅꯦꯀꯣ ꯁꯥꯡꯕꯗꯤꯀꯣ
ꯍꯣꯏ ꯍꯣꯏ
ꯁꯥꯡꯕꯗꯤ ꯐꯥꯏꯚ ꯁꯥꯡꯉꯦ
ꯑꯣ ꯐꯔꯦ ꯐꯔꯦ ꯑꯗꯨꯗꯤ ꯅꯪꯒꯤ ꯋꯦꯁꯇꯤ
ꯑꯩꯒꯤ ꯕꯦꯁꯀꯣ ꯑꯩꯠꯇꯤꯟ
ꯑꯦꯇꯤꯡ ꯀꯔꯤꯅꯣ ꯁꯦꯟꯇꯤꯃꯤꯇꯔꯔ ꯏꯟꯁꯔ ꯀꯔꯤꯅꯣ
ꯑꯩꯒꯤ ꯑꯩꯠꯇꯤꯟ ꯁꯦꯟꯇꯤꯃꯤꯇꯔꯅꯦ
ꯌꯥꯝꯅ ꯄꯤꯛꯑꯦ ꯑꯗꯨꯗꯤ ꯅ ꯃꯆꯤꯟ ꯊꯤꯑꯦ ꯅꯪ ꯁꯤꯛꯁ ꯅꯪ ꯅꯪ ꯁꯤꯛꯁ ꯐꯤꯠ ꯍꯥꯏꯌꯦꯀꯣ ꯑꯗꯨ ꯅꯪꯒꯤ ꯋꯦꯠ ꯀꯩꯅꯣ